ꯃꯨꯅꯤꯠ ꯇꯔꯥꯅꯤꯊꯣꯏ ꯌꯥꯎꯕ ꯈꯪꯍꯧꯗꯦ ꯑꯩ
ꯑ ꯃꯥꯅꯦ ꯑꯁ ꯋꯥꯔꯤ ꯅꯨꯡꯉꯥꯏ ꯋꯥꯔꯤꯅꯤ ꯅꯠꯇ꯭ꯔꯗꯤ ꯋꯥꯔꯤꯁꯨ ꯂꯩꯁꯨ ꯂꯩꯇꯦ
ꯃꯥꯅꯤ ꯃꯥꯅꯤ
ꯑ ꯍꯥꯏꯗꯤ ꯀꯩ ꯋꯥꯔꯤ ꯁꯥꯅꯤ ꯅꯠꯇ꯭ꯔꯣ ꯑꯗꯨꯝ ꯁꯅ ꯗꯔꯗꯤ ꯑꯁ
ꯑꯩꯁꯦ ꯀꯩꯅꯣ ꯑꯣꯏꯅ ꯀꯨꯝꯖꯤꯁꯦ ꯎꯁꯣꯏ ꯑꯣꯏꯅ ꯇꯧꯁꯤꯔ ꯈꯜꯂꯦꯕ ꯍꯥꯢꯗꯤ ꯎꯁꯣꯏ ꯎꯁꯣꯏ ꯑꯩꯈꯣꯏ ꯋꯥꯒꯤꯗꯣ
ꯑ
ꯎꯁꯣꯏꯁꯦ ꯑꯩꯈꯣꯏꯅ ꯐꯨꯠꯂꯒ ꯀꯪꯍꯟꯕ
ꯑꯝ
ꯑꯗꯨꯒ ꯀꯩꯅꯣꯗ ꯄꯦꯛꯀꯦꯠ ꯁꯦꯝꯃꯒ ꯌꯣꯟꯁꯤꯔ ꯇꯧꯕ
ꯎꯝ ꯃꯗꯨ ꯈꯔ ꯀꯅꯥꯅꯤ
ꯑꯗꯨ ꯑꯗꯨꯕꯨꯅ ꯀꯨꯏꯅ ꯊꯝꯕ ꯌꯥꯗꯕ ꯁꯤꯁꯦ ꯍꯦꯛ ꯍꯦꯛꯇ ꯅꯝ ꯄꯨꯝꯕ ꯍꯥꯏꯇꯥꯔꯦ ꯍꯜꯂꯣ